ꯇꯥꯛ ꯆꯥꯔꯕꯨꯣ
ꯆꯥꯛ ꯆꯥꯔꯦ
ꯏꯟꯖꯥꯡ ꯆꯥꯁꯜꯂꯕ
ꯄꯥꯟ ꯊꯣꯡꯕ ꯄꯥꯟ ꯏꯔꯣꯟꯕ ꯆꯥꯏꯌꯦ
ꯀꯔꯤꯒ
ꯄꯥꯅꯤ ꯔꯣꯝꯕꯦ ꯀꯩꯅꯩꯅꯣꯒ ꯁꯥꯕꯅꯤ ꯑ ꯀꯔ ꯑꯩꯅ ꯏꯀꯥꯏꯊꯕꯤ ꯈꯔ ꯍꯦꯜꯂꯛꯑꯦ ꯑꯗꯨꯒ ꯑꯗꯨꯒ ꯊꯥꯡꯖꯟꯒ ꯏꯔꯣꯜꯂꯒ ꯆꯥꯏ ꯀꯩ ꯌꯦꯟꯖꯥꯡ ꯆꯥꯔꯕ ꯅꯪꯗꯤꯦ ꯎ
ꯑ ꯑꯩ ꯇꯧꯁꯜꯦ ꯎꯇꯤ ꯉꯁꯥꯏꯒꯤ ꯈꯔ ꯇꯧꯁꯜꯂꯦ ꯄꯥꯛꯅꯝꯒ
ꯑꯣ
ꯅꯦ ꯅꯣꯏ ꯑꯦ ꯁꯤꯒꯤ ꯍꯌꯦꯡꯒꯤ ꯁꯣꯔꯥꯛꯀꯤ ꯕꯥꯇꯣꯟ ꯌꯧꯔꯛꯇ꯭ꯔꯣ
ꯌꯧꯔꯛꯑꯦ ꯌꯧꯔꯛꯑꯦ ꯍꯌꯦꯡ ꯇꯥꯡ ꯃꯉꯥꯒꯤ
ꯑꯗꯨ ꯅꯪ ꯑꯣꯏꯅ ꯂꯥꯛꯑꯣ ꯀꯩꯅꯣ
ꯑ ꯄꯕꯥ
ꯅꯪ ꯅꯪ ꯎꯁꯣꯛꯀꯤ ꯆꯥꯅꯤꯡꯉꯦꯗꯥꯏꯅꯦ
ꯆꯥꯕꯗꯤ ꯆꯥꯅꯤꯡꯉꯦ ꯑꯗꯨꯕꯨ ꯑꯉꯥꯡ
ꯍꯌꯦꯡ ꯆꯥꯛꯅꯦꯃꯦ ꯀꯔꯤꯝ ꯌꯥꯎꯗꯦꯃꯦ ꯍꯌꯦꯡꯁꯦ ꯁꯤꯅꯤꯁꯦ
ꯑ
ꯍꯌꯦꯡ ꯂꯧꯔꯣꯏ ꯑꯗꯩꯗꯤ ꯕꯥꯥꯕꯨ ꯄꯩꯁꯥ ꯊꯥꯕ ꯌꯥꯔꯣꯏ ꯂꯥꯛꯑꯒ ꯑꯣꯡꯂꯤ ꯆꯥꯛ ꯆꯥꯔꯍꯟꯕ
ꯑꯣ
ꯑꯗꯨꯒꯤꯅꯦ ꯑꯩ ꯅꯉꯣꯟꯗ ꯂꯥꯛꯑꯣꯅ ꯍꯥꯏꯁ
ꯑꯣ ꯑꯏꯌꯦꯒꯦꯅꯤ
ꯋꯥꯔꯤꯅꯤ ꯍꯌꯦꯡ ꯂꯩ ꯀꯠꯄꯗ ꯄꯨꯡ ꯌꯩꯕ ꯏꯁꯩ ꯁꯛꯄꯗ ꯂꯨꯄꯥ ꯇꯔꯥ ꯇꯔꯥ ꯑꯗꯨꯒꯨꯝꯕ ꯊꯥꯕꯗꯨ ꯃꯉꯥꯏꯔꯦ ꯥꯕꯣꯛ ꯄꯩꯁꯥ ꯊꯥꯔꯔꯣꯏ ꯄꯣꯌꯦꯡ ꯂꯧꯔꯔꯣꯏ ꯑꯇꯪꯕ ꯆꯥꯔꯒ ꯂꯣꯏꯔꯦ
ꯎꯝ
ꯅꯪꯅ ꯎꯁꯣꯛꯀꯤ ꯆꯥꯅꯤꯡꯉꯦ ꯍꯥꯏꯕꯗꯨꯗ
ꯎꯝ ꯉꯥꯗ ꯑꯗꯨꯝ ꯑꯌꯨꯛꯇ ꯑꯗꯨꯝ ꯇꯧꯔꯅꯦꯕ ꯑꯣ
ꯉꯥ ꯑꯣꯏꯅ ꯑꯗꯨꯝ ꯇꯧꯔꯅꯤ ꯂꯣꯏꯁꯤꯜꯂꯅꯦꯕ ꯆꯥꯛ ꯃꯌꯥꯝ ꯄꯨꯟꯅ ꯆꯥꯔꯒ
ꯑꯣ ꯑꯣ ꯑꯣ ꯑꯣ ꯐꯔꯦ ꯑꯦꯛꯖꯥꯝ ꯅꯨꯡꯁꯥꯝꯒ ꯊꯥꯗ꯭ꯔꯕꯣ ꯍꯧꯖꯤꯛꯀꯥꯟꯁꯤꯕꯣ
ꯑꯁ ꯑꯦꯛꯖꯥꯝꯁꯦ ꯍꯟꯗꯛ ꯑꯦ ꯑꯦ ꯁꯤꯒꯤ ꯑꯃ ꯊꯥꯈꯤꯕꯅꯤ
ꯎꯝ
ꯑꯦꯛꯖꯥꯝ ꯄꯨꯔꯥ ꯑꯣꯏꯅꯗꯤ ꯍꯥꯏꯗꯣꯛꯇ꯭ꯔꯤ ꯃꯥꯔꯛ ꯈꯔ ꯈꯔ ꯌꯦꯡꯕꯗꯤ ꯌꯥꯔꯕꯅꯤ
ꯎꯝ ꯅ ꯂꯝꯖꯦꯟꯗꯨꯅꯤꯅꯦꯦ
ꯂꯝꯖꯦꯜꯅꯤ ꯃꯔꯨꯗꯤ ꯍꯧꯖꯤꯛꯇꯤ ꯑꯦꯛꯖꯥꯝꯗꯤ ꯂꯣꯏꯈ꯭ꯔꯕꯅꯤꯅ
ꯎꯝ ꯀꯩ ꯌꯦꯟꯁꯥꯡꯅ ꯍꯥꯎꯔꯤꯒꯦ ꯍꯧꯖꯤꯛꯀꯥꯟꯁꯤꯕꯣ
ꯌꯥꯅꯣꯅꯦ ꯑꯁ ꯍꯧꯖꯤꯛꯀꯥꯟꯁꯤꯗꯤ ꯅꯣꯡ ꯑꯃꯨꯛ ꯆꯨ ꯅꯨꯡꯁꯥ ꯑꯃꯨꯛ ꯁꯥꯕꯅꯦ ꯑ
ꯃꯥꯅꯦ ꯍꯧꯖꯤꯛꯁꯦ ꯋꯦꯗꯔꯁꯦ ꯌꯥꯝ ꯆꯦꯟꯖ ꯇꯧꯋꯦ ꯍꯥꯏꯕ
ꯋꯦꯗꯔꯁ ꯅꯨꯡꯉꯥꯏꯇꯦꯅꯦ ꯅꯣꯡꯁꯤ ꯑꯃꯨꯛ ꯍꯩꯊꯗꯣꯏ ꯃꯥꯜꯂꯤꯅꯤ
ꯍꯣꯏꯅꯦ ꯍꯧꯖꯤꯛꯁꯨ ꯅꯣꯡ ꯊꯤꯔꯤ ꯊꯤꯔꯤ ꯌꯥꯔꯝꯕꯗꯣ
ꯅꯣꯡꯗꯤ ꯑꯃꯨꯛ ꯍꯩꯖꯗꯣꯏꯔꯥ ꯈꯪꯗꯦꯅ ꯇꯧꯔꯤꯁꯦ
ꯎꯝ
ꯉꯗꯤ ꯁꯇꯔꯗꯦꯅꯤ ꯍꯌꯦꯡ ꯍꯌꯦꯡ ꯁꯟꯗꯦꯅꯦꯅ ꯁꯠꯇ ꯌꯦꯅꯤ ꯉꯁꯤ ꯊꯥꯡꯖꯅꯤꯅ ꯍꯌꯦꯡ ꯅꯣꯡꯃꯥꯏꯖꯤꯡꯅꯦ ꯉꯁꯤ ꯊꯥꯡꯖꯅꯤꯅ ꯉꯁꯤ ꯁꯥꯡꯅ ꯆꯦꯟꯊꯣꯛꯎꯔꯦ
ꯍꯌꯦꯡꯒꯤ ꯅꯣꯡꯃꯥꯏꯖꯤꯡ ꯑꯣꯏꯔꯦ
ꯑꯥ ꯑꯗꯨꯗꯨꯒ ꯅꯣꯡꯃꯥꯏꯖꯤꯡ ꯅꯨꯃꯤꯠꯁꯤꯗ ꯔꯦꯁ ꯐꯖꯅ ꯄꯤꯔꯒꯦꯅ
ꯑ ꯑꯥ ꯎꯝ ꯎꯝ
ꯑꯣ ꯌꯦꯡꯕ꯭ꯔꯣ
ꯑ ꯋꯥꯔꯜ ꯀꯞꯁꯦ ꯌꯥꯝ ꯄꯥꯝꯕꯅꯤꯅꯦ ꯊꯥꯏꯅꯗꯒꯤ ꯍꯧꯅ ꯑꯗꯣ ꯕꯣꯜ ꯌꯦꯡꯕ ꯑꯦꯞꯁꯇꯣ ꯈꯪꯗꯗꯅ ꯌꯦꯡꯗ ꯂꯩꯔꯦꯅꯦ
ꯑꯦ ꯂꯣꯏꯔꯦ ꯑꯩꯈꯣꯏꯗꯤ ꯁꯣꯝꯅꯥꯀꯟꯗ ꯑꯍꯤꯡꯒ ꯇꯨꯝꯅꯗ꯭ꯔꯦ ꯕꯣꯣꯟ ꯌꯦꯡꯕꯗ ꯍꯣꯔꯦꯟ ꯄꯨꯡ ꯇꯔꯥ ꯃꯈꯥꯏꯗ ꯂꯩ
ꯃꯣꯔꯣꯛꯀꯣꯒ
ꯑꯣ ꯃꯣꯔꯣꯛꯀꯣ ꯀꯅꯥꯗꯥꯒꯗꯣ ꯎꯝ ꯎꯝ ꯎꯝ
ꯃꯤꯒꯤꯗꯤ ꯂꯩꯀꯥꯏ ꯂꯩꯀꯥꯏ ꯀ꯭ꯂꯕ ꯀ꯭ꯂꯞꯇ ꯀꯥꯞꯅꯩ ꯍꯥꯏ
ꯑꯣ ꯑꯣ ꯑꯣ ꯑ ꯕꯣꯟ ꯌꯦꯡꯕꯣꯏꯒꯤꯗꯤ ꯤꯖꯤꯠ ꯃꯣꯏꯒꯤ ꯀꯩꯅꯣꯗꯣ ꯑ ꯀꯥꯞꯅꯤꯡꯉꯥꯏꯗꯣ
ꯑ ꯄ꯭ꯔꯣꯖꯦꯛꯛꯇꯛꯇꯔ
ꯗꯣ ꯑꯗꯨ ꯑꯗꯨ ꯂꯩꯔꯒ ꯀꯥꯞꯄꯤꯌꯦ ꯀꯟꯅ ꯀꯤꯁꯟ ꯍꯣꯏꯗ ꯃꯣꯏ ꯂꯝꯄꯥꯛꯇ ꯀꯥꯞ ꯑꯗꯨꯗꯤ ꯀ꯭ꯂꯞꯇ ꯑꯩꯈꯣꯏꯒꯤ ꯀ꯭ꯂꯕꯀꯤ ꯀꯩ ꯍꯥꯏꯅꯦ ꯑꯔꯣꯏꯕ ꯃꯤꯗꯨꯅ ꯑꯃꯨꯛ ꯊꯣꯡ ꯍꯟꯁꯤꯜꯂꯝꯕ ꯈꯣꯠꯆꯜꯂꯝꯕꯗꯣ ꯑꯗꯨꯣ ꯀ꯭ꯂꯞ ꯑꯗꯨꯒꯤ ꯌꯥꯝꯅ ꯀꯩꯅꯣ ꯇꯧꯕ ꯍꯥꯏꯇꯥꯔꯦ ꯌꯥꯝ ꯄꯥꯝꯗꯕ ꯍꯥꯏ ꯇꯔꯦ ꯏꯖꯟꯖꯥꯡ ꯑꯣꯏꯗꯅ ꯑꯗꯨꯒꯤ ꯃꯣꯏꯗ ꯀꯥꯞꯄꯦ ꯍꯥꯏꯕ ꯎꯝ
ꯑꯗꯨꯅ ꯐꯩꯗ ꯌꯨꯝꯗ ꯀꯥꯞꯆꯕꯗꯨꯅ ꯐꯩꯗ
ꯎꯝ
ꯐꯥꯏꯅꯦꯜꯗꯣ ꯄꯨꯟꯅ ꯌꯦꯡꯃꯤꯟꯅꯒꯗꯕꯗꯣ ꯅꯪ ꯁꯨꯇꯤ ꯂꯣꯏꯔꯦꯕ
ꯑꯁ ꯐꯥꯏꯅꯜꯗꯣ ꯐꯥꯏꯅꯜꯁꯦ ꯁꯦꯞꯇꯦꯝꯕꯔꯗꯥꯏ ꯇꯥꯕ꯭ꯔꯥ
ꯇꯥꯗꯦꯍꯦ ꯍꯟꯗꯛꯀꯤ ꯇꯥꯡ ꯀꯨꯟꯗꯅꯤ ꯂꯣꯏꯔꯤ ꯀꯩꯅꯣ ꯍꯧꯖꯤꯛ ꯔꯥꯎꯟ ꯑꯣꯐ ꯁꯤꯛꯁꯇꯤꯅꯤ ꯁꯥꯟꯅꯔꯤꯁꯦ
ꯀ꯭ꯋꯥꯔꯇꯔ ꯐꯥꯏꯅꯦꯜ ꯑꯗꯨ ꯀꯩꯅꯣ
ꯀ꯭ꯋꯥꯇꯔ ꯐꯥꯏꯅꯦꯜ ꯀꯨꯏꯗ꯭ꯔꯦ ꯍꯌꯦꯡ ꯍꯛꯆꯤ ꯈꯛꯇ ꯉꯥꯏꯔꯕꯅꯤ
ꯑꯣ
ꯂꯣꯏꯁꯤꯜꯂꯛꯑꯕꯅꯤꯅ ꯋꯥꯔꯜ ꯀꯞꯁꯦ ꯆꯍꯤꯒꯤ ꯃꯔꯤꯒꯤ ꯃꯇꯨꯡꯗ ꯑꯃꯨꯛ ꯎꯕ ꯐꯪꯗꯣꯏꯅꯤ ꯍꯣꯏ ꯊꯕꯛ ꯈꯥꯡ ꯅꯨꯄꯤ ꯑꯉꯥꯡ ꯊꯤꯔꯀꯥꯟꯗ
ꯎꯝ
ꯀꯩ ꯅꯣ ꯁꯤꯤꯛꯁꯤ
ꯑꯦ ꯀꯩꯅꯩꯅꯣ ꯀꯥꯗ ꯂꯩꯔꯤ ꯀꯩꯅꯣꯅꯦ ꯀꯩꯅꯩꯅ ꯊꯌꯦ ꯀꯄꯅꯤ ꯅ ꯀꯩꯗꯧꯔꯣ ꯅ ꯀꯀꯥꯗ ꯁꯨꯝ ꯂꯩꯔꯝꯃꯦ ꯆꯥꯛꯇꯣꯛꯑꯒ
ꯑꯩꯈꯣꯏꯁ ꯕꯣꯟ ꯉꯥꯏꯕꯗ ꯋꯥꯔꯦꯅꯦ
ꯀꯅꯥꯅ ꯀꯥꯗꯣꯏ ꯃꯥꯟꯒꯦꯅ ꯁꯤꯁꯤꯕꯥꯎ ꯕꯣꯣꯟꯁꯤꯕꯣ
ꯃꯣꯔꯣꯛ ꯀꯨꯒ ꯀꯅꯥ ꯇꯥꯒꯁꯦ ꯑꯅꯤꯁꯦ ꯆꯟꯗꯤ ꯆꯟꯅꯅꯤ ꯑꯗꯣ ꯃꯣꯔꯣꯛꯀꯣꯟꯅ ꯑꯗꯨꯝ ꯀꯥꯈꯤꯗꯣꯏ ꯃꯥꯜꯂꯤꯗ ꯃꯣꯔꯣꯛꯀꯣꯟꯁꯦ ꯌꯥꯝꯅ ꯃꯎ ꯂꯩꯕ ꯌꯥꯝꯅ ꯂꯤꯡꯕ ꯀ꯭ꯂꯕ ꯇꯤꯝꯅꯤꯅꯦ
ꯎꯝ
ꯑꯗꯣ ꯍꯟꯗꯛꯀꯤꯗꯤ ꯁꯥꯊꯤꯕ ꯑꯃꯅ ꯑ ꯍꯣꯁ ꯀꯟꯇ꯭ꯔꯤꯁꯦ ꯃꯣꯏ ꯑꯍꯨꯝꯅꯦꯕ ꯀꯅꯥꯗꯥꯅꯦ ꯌꯨ ꯑꯦꯁ ꯑꯦꯅꯦ ꯃꯦꯛꯁꯤꯀꯣꯅꯦ ꯃꯣꯏ ꯃꯣꯏ ꯑꯍꯨꯝꯃꯛ ꯔꯥꯎꯟ ꯑꯣꯐ ꯁꯤꯛꯁꯇꯤꯟꯗ ꯆꯪꯉꯦꯕ
ꯎꯝ
ꯃꯣꯏꯁꯨ ꯑꯗꯨꯝ ꯐꯩ ꯑ ꯈꯪꯗꯦ ꯕꯣꯟ ꯃꯇꯨꯝ ꯇꯥꯏ ꯑꯗꯨꯅꯤ
ꯑꯁ ꯖꯄꯥꯟꯒꯁꯦ ꯌꯦꯡꯉꯣꯅꯦ ꯀꯩꯅꯣꯒ ꯁꯥꯟꯅꯕꯗ ꯃꯤ ꯕꯥꯔꯖꯤꯟꯒ ꯁꯥꯟꯅꯕꯗ ꯖꯄꯥꯟ ꯍꯥꯟꯅ ꯀꯣꯟ ꯆꯪꯉꯝ ꯃꯤꯅꯤ ꯌꯦꯨ
ꯑꯁ ꯉꯁꯥꯏꯒꯤ ꯑꯥꯔꯖꯦꯟꯇꯤꯅꯥꯒꯤ ꯃꯦꯁꯇꯨꯗꯤ ꯀꯞꯅꯤꯡꯕꯅꯤ
ꯁꯤꯒꯤ ꯑꯆꯠꯁꯤꯅ ꯃꯦꯁꯇꯨꯁꯨ ꯌꯦꯡꯉꯣꯝꯃꯤ ꯀꯩꯅꯣꯒꯤ ꯀꯤꯞꯄꯔꯗꯣ
ꯍꯩ ꯍꯩ ꯀꯥꯞꯄꯗꯤ ꯍꯥꯏꯕ ꯀꯩꯅꯣ ꯃꯃꯤꯡ ꯀꯥꯏꯁꯦ ꯑꯗꯨꯗꯣ ꯑꯗꯨꯒꯤ ꯂꯝ ꯑꯗꯨꯒꯤ ꯂꯝ ꯑꯗꯣ ꯃꯤꯗꯤ ꯂꯥꯛ ꯃꯉꯥꯃꯨꯛ ꯈꯛꯇ ꯂꯩꯕ ꯂꯝꯅꯦ
ꯎꯝ
ꯃꯤ ꯌꯥꯝꯖꯗꯕ ꯑꯩꯈꯣꯏ ꯃꯅꯤꯄꯨꯔꯅ ꯍꯦꯟꯅ ꯃꯤꯁꯤꯡ ꯌꯥꯝꯃꯦ ꯍꯥꯏꯇꯥꯔꯦ
ꯎꯝ
ꯌꯥꯝꯖꯗꯕ ꯂꯝꯗꯨꯅ ꯅꯩꯔꯦꯏ ꯃꯤꯗꯣ ꯀꯥꯏꯗꯒꯤ ꯏꯟꯁꯇꯥꯒ꯭ꯔꯥꯝꯗ ꯐꯣꯔꯇꯤ ꯀꯦ ꯐꯣꯂꯣꯋꯔ ꯂꯩꯕꯗꯣ
ꯎꯝ
ꯐꯤꯐꯇꯤꯟ ꯃꯤꯂꯤꯌꯟ ꯌꯧꯔꯤꯅꯤ
ꯃꯥꯅꯦ ꯃꯥꯅꯦ ꯃꯥꯗꯨꯁꯨ ꯃꯊꯪꯗꯤ ꯆꯍꯤ ꯌꯥꯔꯣꯏꯗꯕ ꯍꯧꯖꯤꯛ ꯃꯥꯅ ꯀ꯭ꯄꯔ ꯐꯥꯏꯔꯗꯨ ꯑꯔꯣꯏꯕꯅꯦ ꯅꯤꯝꯐꯨ ꯁꯨꯔꯕꯅꯦꯕ
ꯍꯣꯏ ꯑꯃꯨꯛ ꯁꯨꯔꯦ ꯃꯥꯁꯦ ꯃꯊꯪꯗꯩ ꯅꯤꯐꯨꯃꯉꯥꯃꯨꯛ ꯑꯣꯏꯔꯅꯤ ꯌꯥꯔꯣꯏ
ꯎꯝ
ꯀꯩꯅꯣ ꯂꯧ ꯏꯁꯤꯡꯒ ꯆꯠꯇ꯭ꯔꯕꯣ
ꯏꯁꯁ ꯂꯧꯕꯨꯛꯁꯦ ꯂꯧꯕꯨꯛꯁꯦ ꯍꯧꯖꯤꯛꯀꯥꯟꯁꯦ ꯂꯧꯕꯨꯛ ꯆꯠ ꯆꯠꯄꯗ ꯂꯧꯕꯨꯛꯅ ꯑꯣꯠꯂꯦ ꯑꯗꯨꯅꯦ ꯍꯧꯖꯤꯛꯀꯥꯟꯁꯦ ꯂꯧ ꯆꯠꯄꯗ ꯆꯠꯄꯗ ꯂꯧꯁꯦ ꯀꯩꯅꯣꯅꯦ ꯐꯧꯗꯣ ꯈꯨꯣ ꯀꯩꯅꯣ ꯈꯨꯗꯥ ꯑꯃꯨꯛ ꯋꯥꯡꯉꯦ ꯑꯗꯨꯝ ꯐꯔꯦ
ꯑꯗꯨꯗꯤ ꯌꯩꯕ ꯌꯥꯔꯛꯇꯣꯔꯕꯣ
ꯑꯩ ꯌꯩꯕ ꯌꯥꯒꯗ꯭ꯔꯕꯅꯤ ꯋꯥꯠꯅꯤꯖ ꯈꯨꯗꯥꯨꯗꯤ ꯐꯧ ꯌꯧ ꯂꯤꯡꯊꯣꯛꯇ꯭ꯔꯤꯅꯦꯕ ꯑꯃꯨꯛ ꯍꯧꯖꯤꯛ ꯍꯣꯏ ꯍꯧꯖꯤꯛ ꯂꯧꯕꯨꯛꯇ ꯀꯩꯅꯣ ꯇꯧꯕ ꯍꯥꯏꯗꯤ ꯐꯧ ꯍꯥꯟꯅ ꯈꯔ
ꯍꯧ ꯂꯧ
ꯆꯥꯔ ꯁꯦꯝꯕ ꯍꯥꯏꯇꯥꯔꯦ ꯂꯧꯁꯦ ꯂꯧꯔꯥꯛ ꯑꯃꯈꯛꯇꯪꯅꯦ ꯁꯪꯉꯝꯕꯅꯤ ꯂꯧꯔꯥꯛ ꯃꯇꯝꯅꯤꯅꯤ
ꯎꯝ ꯑꯗꯨ ꯑꯣꯏꯅ ꯍꯣꯠꯅꯔꯦ ꯉꯥꯁꯤꯡꯒꯗꯤ ꯐꯥꯗ꯭ꯔꯣ
ꯑ ꯉꯥꯁꯦ ꯉꯥꯁꯤ ꯁꯝꯄꯣꯛ ꯈꯣꯏꯌꯦ ꯑꯩꯈꯣꯏ ꯃꯃꯥꯡꯗ ꯏꯁ ꯉꯥꯥꯁꯦꯅ ꯍꯛꯇ ꯄꯣꯠ ꯁꯝꯄꯣꯠ ꯈꯣꯏꯕꯒꯤ ꯃꯇꯨꯡꯁꯤꯗ ꯈꯨꯟꯕꯗ ꯉꯥꯁꯦ ꯃꯤ ꯑꯃꯅ ꯕꯥꯇꯤꯟ ꯕꯥꯇꯤꯟ ꯁꯤ ꯐꯥꯅꯔꯤꯁꯦ ꯏꯁ ꯈꯖꯤꯛ ꯈꯔ ꯅꯠꯇꯦ ꯌꯥꯝ ꯀꯞꯖꯥꯅꯤ
ꯑꯣ ꯁꯝꯝꯕꯨ ꯈꯣꯏꯗꯣꯛꯑ ꯃꯇꯨꯡꯗ ꯏꯟꯅ ꯏꯟꯅꯔꯒ
ꯏꯟꯅꯔ ꯏꯟꯅꯔ ꯐꯥꯕꯤꯗꯣ ꯑꯗꯨꯗ ꯍꯦꯛꯇ ꯁꯝꯄꯠ ꯀꯣꯏꯕꯩ ꯃꯅꯤꯡꯁꯤꯗ ꯉꯥꯥꯁꯦ ꯍꯦꯛꯇ ꯉꯥꯃꯨ ꯃꯆꯥ ꯆꯖꯦ ꯍꯦꯛꯇ ꯈꯨꯄꯤꯅꯥꯎ ꯈꯨꯄꯤꯅꯥꯎ ꯆꯥꯎꯕꯁꯦ ꯍꯦ ꯐꯅꯌꯥꯝꯅꯦ ꯀꯩꯅꯣ ꯐꯥꯅꯔꯤꯁꯦ
ꯎꯝ
ꯌꯥꯝ ꯌꯥꯝꯕꯖꯥꯠꯅꯦ
ꯉꯥꯖꯦ ꯅꯣꯡꯁꯦ ꯈꯔ ꯇꯥꯔꯗꯤ ꯉꯥꯁꯦ ꯆꯥꯕ ꯍꯥꯎꯒꯗꯕ ꯇꯥꯏꯃꯤꯡꯅꯤ
ꯍꯧꯖꯤꯛꯁ ꯉꯥ ꯆꯥꯕ ꯍꯥꯎꯕ ꯇꯥꯏꯃꯤꯡ ꯅꯨꯃꯤꯠ
ꯃꯇꯝꯅꯦꯕ ꯑꯗꯨꯗꯨꯒ ꯅꯣꯡꯁꯦ ꯅꯨꯡꯁꯥ ꯁꯥꯕꯅ ꯍꯦꯜꯂꯦ ꯅꯣꯡ ꯆꯨꯕꯁꯦ ꯋꯥꯠꯂꯦꯅꯤ
ꯎꯝ ꯎꯝ
ꯑꯩꯈꯣꯏ ꯁ꯭ꯋꯥꯏꯗ ꯏꯁꯤꯡ ꯃꯔꯥꯡ ꯀꯥꯏꯕꯒꯤ ꯀꯩꯁꯨ ꯈꯟꯅꯗꯕꯩ ꯋꯥꯅꯤ
ꯃꯥꯅꯦ
ꯐꯪꯗꯕ ꯖꯒꯥꯗꯗꯤ ꯋꯥꯅꯔꯝꯗꯣꯏꯅꯤ ꯀꯪꯉ ꯀꯪꯉ ꯂꯩꯔꯝꯗꯣꯏꯅꯤ
ꯍꯣꯏꯅꯦ ꯑꯩꯈꯣꯏ ꯃꯩꯇꯩꯒꯤ ꯊꯥꯏꯅꯒꯤ ꯍꯦꯟꯇꯥꯛꯀꯗꯣ ꯑꯩꯈꯣꯏꯒꯤ ꯉꯥꯁꯦ ꯍꯧꯖꯦꯛ ꯁꯨꯃꯥꯏꯅ ꯉꯥ ꯉꯥꯀꯨꯞ ꯕꯤꯂꯨ ꯉꯥꯁꯦ ꯐꯥꯎꯔꯒ ꯀꯩꯅꯣ ꯇꯧꯗꯣꯏꯅꯦꯃꯤ ꯃꯩꯇꯩꯒꯤ ꯍꯦꯟ ꯇꯥꯛꯀꯜꯂꯒ ꯁꯨꯗꯅ ꯈꯣꯠꯇꯅ ꯁꯦꯝꯃꯤꯁꯦ ꯁꯨꯝ ꯀꯥꯟꯅ ꯉꯥ ꯐꯥꯎꯗ꯭ꯔꯗꯤ ꯀꯅ ꯐꯥꯔꯒ ꯁꯦꯝꯗꯣꯏꯗꯧꯅꯦ
ꯑꯗꯨꯅꯦ ꯍꯥꯏꯁꯦ ꯅꯣꯡ ꯏꯁꯤꯡꯁꯨ ꯏꯊꯤ ꯅꯨꯡꯉꯥꯏ ꯆꯨꯗ꯭ꯔꯦ
ꯑꯣ
ꯂꯨꯗꯒ ꯊꯥꯏꯅ ꯂꯨꯗꯒ ꯑ ꯃꯌꯥꯝ ꯃꯌꯥꯝ ꯆꯪꯅꯔꯝꯕꯗꯣ
ꯑꯥ
ꯌꯥꯝ ꯍꯟꯊꯔꯦꯗ ꯍꯧꯖꯤꯛꯀꯥꯟꯁ
ꯍꯟꯊꯔꯦ ꯍꯧꯖꯤꯛꯁꯦ ꯀꯩꯅꯣꯅꯦ ꯇꯤꯜ ꯍꯤꯗꯥꯛ ꯑꯗꯒꯤ ꯉꯥ ꯀꯔꯤ ꯅꯥꯄꯤ ꯁꯤꯅꯕ ꯃꯤ ꯂꯩꯁꯤꯜꯂꯛꯇ꯭ꯔꯅ ꯊꯕꯛ ꯁꯨꯅꯤꯉꯥꯏ ꯆꯥꯅꯤꯡꯉꯥꯏꯅ ꯌꯥꯝꯁꯤꯜꯂꯛꯑꯦ ꯅꯥꯄꯤ ꯍꯤꯗꯥꯛ ꯀꯩꯀꯥ ꯄꯪꯀꯥ ꯀꯥꯞꯁꯤꯜꯂꯦ ꯉꯥꯗꯨꯣ ꯂꯣꯏ ꯁꯤꯔꯦ ꯉꯥꯗꯣ ꯁꯤꯔ ꯃꯆꯥ ꯀꯣꯛꯄ ꯅꯪꯗ꯭ꯔꯤꯉꯩꯗ ꯑꯃꯨꯛ ꯃꯩ ꯆꯤꯒꯠꯂꯒ ꯉꯥ ꯐꯥꯕ ꯀꯣꯡꯒꯥꯏꯝꯅꯦ ꯏꯀꯣ ꯁꯤꯁꯇꯦꯝꯁꯦ ꯂꯣꯏꯅ ꯊꯨꯒꯥꯏꯕꯤꯅꯦ ꯃꯤ ꯇꯧꯔꯤꯁꯦ ꯌꯥꯗ꯭ꯔꯦ ꯏꯀꯣ ꯁꯤꯁꯇꯦꯝꯁꯤꯦ ꯅꯣꯏ ꯀꯥꯏꯔꯕꯅꯤꯅ
ꯍ ꯍꯣꯏ ꯍꯧꯖꯤ ꯑꯩ ꯑꯝꯀ ꯇꯧꯔꯣ ꯀꯦ
ꯑꯣ ꯅꯪ ꯑꯃꯨꯛ ꯆꯥꯎꯧꯔꯛꯑꯣꯀꯣ ꯑꯗꯨꯗꯤ ꯑꯩ ꯊꯝꯃꯒꯦꯀꯣ
ꯑꯣ ꯍꯣꯏ
ꯑ
ꯀꯔ ꯀ ꯀꯔ
ꯑꯗꯨꯗꯣ ꯊꯝꯕ ꯌꯥꯗ꯭ꯕꯣ ꯍꯜꯂꯣ
ꯍꯜꯂꯣ